ꯍꯜꯂꯣ
ꯀꯩꯗꯧꯔꯤꯒ‌ꯦ
ꯑꯩ ꯐꯣꯟ ꯃꯦꯠꯂꯝꯃꯤꯅꯦ
ꯑꯣ ꯆꯥꯛ ꯆꯔꯕꯣ
ꯈꯪꯈꯤꯅꯦꯕ
ꯆꯥꯛ ꯆꯥꯔꯕ‌ꫭ ꯌꯥꯝ ꯅꯨꯡꯉꯥꯏ ꯑꯩ ꯇꯥꯗ꯭ꯔꯤ ꯀ‌ꫭꯟꯂꯤꯛ ꯐ‌ꯦꯡꯉꯤ ꯌꯦꯟꯖꯥꯡ ꯊꯣꯡꯕꯗ ꯉꯥꯏꯔꯤ
ꯍꯩꯃꯥ ꯑꯗꯨꯗꯤ ꯅꯣꯏ ꯆꯥꯛ ꯊꯦꯡꯅ ꯆꯥꯏꯅ
ꯎꯝ ꯑꯌꯨꯛꯁꯨ ꯊꯦꯡꯅ ꯆꯥꯏ ꯅꯨꯡꯊꯤꯟ ꯅꯨꯡꯗꯥꯡꯁꯨ ꯊꯦꯡꯅ ꯆꯥꯏ
ꯑꯌꯨꯛ ꯊꯦꯡꯉꯕꯅꯤꯅ ꯅꯨꯡꯗꯥꯡꯗꯤ ꯄꯥꯛꯅ ꯆꯥꯛꯇꯣ ꯊꯦꯡꯅ ꯂꯥꯝꯃꯝꯃꯅꯤꯅꯦ
ꯎꯝ ꯀꯩꯁꯨꯌꯝ ꯀꯟꯅ ꯂꯝꯕꯗ ꯑꯗꯨ ꯇꯧꯗꯦ ꯀꯩꯁꯨ
ꯎꯝ ꯍꯥꯏꯗꯤ ꯆꯥꯅꯤꯡꯗꯕꯗꯣ ꯍꯋꯥꯏ ꯊꯣꯡꯉ‌ꯦ ꯀꯥꯡꯃꯠ ꯑꯃ ꯃꯦꯠꯂꯦ ꯌꯦꯔꯨꯝ ꯑꯃ ꯍꯧꯔꯦ ꯁꯁ ꯋꯥꯈꯜ ꯃꯥꯟꯅꯕꯖꯥꯅꯤꯒꯥꯏ
ꯃꯥꯅꯦ ꯋꯥꯈꯜ ꯃꯥꯟꯅꯕꯩꯅꯦ
ꯅꯣꯏ ꯏꯆꯦꯅ ꯀꯩꯅꯣꯝ ꯍꯥꯏꯔꯛꯏ
ꯀꯩ ꯍꯥꯏꯔꯛꯏꯅꫭ
ꯅꯪ ꯉꯥꯔꯥꯡ ꯕꯣꯜ ꯌꯦꯡꯕ꯭ꯔꯣ
ꯍꯥꯥ
ꯉꯔꯥꯡ ꯕꯣꯜ ꯌꯦꯡꯕ꯭ꯔꯣ
ꯕꫭꯜ
ꯎꯝ
ꯌꯦꯡꯗꯦ
ꯀꯩꯒꯤꯅꯣ ꯃꯥ ꯅꯪꯉꯣꯟꯗ ꯅꯣꯛꯁꯜꯂꯣ ꯍꯥꯏꯔꯛꯏꯁꯦ
ꯈꯪꯗꯤꯌ‌ꯦ ꯃꯥ ꯉꯥꯎ ꯃꯥꯜꯂ‌ꯦ ꯉꯔꯥꯡ ꯃꯤ ꯃꯌꯥꯝ ꯂꯥꯎꯅꯩꯀꯣ
ꯑꯁ ꯑꯩ ꯑꯩꯈꯣꯏ ꯕꯨꯡꯉꯣꯅ ꯍꯥꯠꯂꯝꯗꯧꯔꯦꯃꯤ ꯅꯪꯕꯨ
ꯅꯩꯒ꯭ꯔ‌ꯦ ꯑꯗꯣ ꯀꯩꯅꯣꯅ
ꯂꯣꯏꯔꯝꯗꯥꯏꯗ ꯅꯩꯁꯜꯂꯛꯄꯩ ꯋꯥꯅꯤ ꯑꯁ ꯑꯩꯁꯦ ꯃꯥ ꯑꯩꯒꯤ ꯑꯩꯒꯤ
ꯑꯩꯒꯤ ꯐꯣꯟꯗ ꯑꯦꯞꯇꯣ ꯍꯥꯞꯇꯦꯕ ꯌꯦꯡꯅꯕ ꯌꯦꯡꯕ ꯌꯥꯗꯦꯕ ꯑꯩꯒꯤ ꯐꯣꯟꯗ ꯈꯪꯕ꯭ꯔꯥ ꯂꯤꯡꯛꯇꯣ
ꯑꯗꯨꯗꯨꯒꯤ ꯑꯩꯁꯦ ꯃꯥꯏ ꯃꯅꯥꯛꯇ ꯌꯦꯡꯃꯤꯟꯅꯔꯝꯕꯅꯦꯕꯀꯣ ꯍꯦꯛꯇ ꯃꯥꯁꯤꯅ ꯑꯃ ꯂꯛ ꯅꯕꯒ ꯀꯔꯤꯒ ꯂꯥꯎꯁꯟꯕꯣ ꯇꯧꯕꯣ ꯌꯦꯡꯐꯝ ꯂꯥꯞꯐꯝ ꯑꯃ ꯈꯪꯗꯕꯗꯣ ꯊꯋꯥꯏꯅ ꯊꯋꯥꯏ ꯅꯨꯡꯉꯥꯏꯇꯕꯅꯦ
ꯑꯗꯨꯗꯨꯒ ꯃꯥꯁꯦ ꯑꯗꯨꯃꯥꯏꯅ ꯇꯧꯕꯗꯩ ꯑꯩꯁꯦ ꯃꯤꯅꯠꯁꯦ ꯐꯅꯌꯥꯝ ꯀꯨꯏꯅ ꯌꯦꯡꯉꯝꯃꯦ ꯑꯗꯨ ꯑꯣꯏꯔꯔꯣꯏꯅ ꯑꯩꯁꯦ ꯀꯥꯡꯈꯟ ꯊꯥꯔꯒ ꯑꯩꯁꯦ ꯂꯩꯔꯕꯅꯦꯕ
ꯑꯩꯗꯤ ꯑꯗꯨꯝ ꯈꯪꯉꯦꯗ ꯍꯥꯏꯗꯤ ꯃꯥꯅ ꯃꯥꯗꯤ ꯑꯗꯨꯝ ꯃꯥꯅꯩꯔꯛꯄꯅꯤꯅ ꯂꯥꯁꯇ ꯑꯗꯨꯝ ꯃꯥꯥꯅ ꯇꯧꯔꯛꯀꯅꯤꯁꯤ ꯈꯪꯉꯦꯕ ꯑꯩ
ꯑꯗꯒꯤ ꯃꯣꯏꯅ ꯌꯦꯡꯉꯨꯅꯦ ꯑꯍꯩꯕ ꯉꯩ ꯗꯣ ꯐꯥꯖꯤꯜꯂꯒꯁꯨ ꯊꯝꯃꯦꯗꯅ ꯅꯩꯖꯕꯁꯦ ꯀꯥꯡꯒꯨꯗꯣ ꯀꯣꯟꯅ ꯊꯥꯗꯣꯔꯛꯄꯩ ꯋꯥꯅꯤ ꯑꯗꯩꯒꯤ ꯑꯁ ꯑ ꯑꯩꯁꯦ ꯀꯩ ꯍꯥꯏꯅꯤ ꯃꯤꯅ ꯑꯩꯈꯣꯏ ꯃꯅꯥꯛꯇꯒꯤ ꯃꯤꯅ ꯂꯥꯎ ꯂꯥꯎꯕ ꯍꯧꯔꯛꯑꯦꯕꯀꯣ ꯀꯩꯅꯣꯝ ꯇꯧꯕ ꯃꯥꯜꯂꯦꯅ ꯑꯩꯁꯦ ꯃꯥꯏ ꯀꯥꯗ ꯆꯪꯕꯗꯤ ꯇꯜꯂꯕ ꯀꯩꯒꯤꯅꯣꯗ ꯑꯃꯒꯤꯗꯣ ꯑꯣꯏꯔꯝ ꯇꯥꯔꯗꯤ ꯑꯃꯨꯛ ꯍꯦꯟꯅ ꯐꯤꯕꯝ ꯑꯃ ꯁꯣꯛꯑꯅꯤ
ꯑꯩꯕꯨ ꯑꯗꯨꯗ ꯈꯨꯗꯛꯇ ꯑꯃꯨꯛ ꯂꯤꯡꯗꯣ ꯁꯝꯃꯒ ꯌꯦꯡꯉꯦ ꯏꯕꯦꯝꯃ ꯇꯨꯃꯤꯟꯅ
ꯅꯩꯔ ꯂꯩꯔꯝꯃꯤꯔꯕ ꯑꯗꯨꯒ ꯂꯥꯁ ꯁꯚꯦꯟ ꯃꯤꯅꯠꯁ ꯑꯃꯁꯨ ꯍꯥꯞꯈꯤꯕꯅꯦ
ꯑꯧ ꯅꯩꯁꯜꯂꯛꯏꯗꯨꯗꯤ ꯑꯗꯨꯒ
ꯃꯤ ꯃꯌꯥꯝꯁꯦ ꯀꯣꯏꯔꯥꯎ ꯀꯣꯏꯔꯥꯎ ꯂꯥꯎꯅꯗꯅꯀꯣ
ꯉꯔꯥꯡ ꯑꯌꯥꯝꯕꯅ ꯀꯩꯅꯣꯒꯤ ꯐꯦꯟ ꯉꯥꯛꯇꯅꯦꯃꯤ
ꯎꯝ ꯑꯣꯄꯣꯅꯦꯟꯗꯨꯒꯤ
ꯑ ꯅꯨꯡꯉꯥꯏꯈ꯭ꯔꯦ ꯉꯔꯥꯡꯗꯤ
ꯑꯁ ꯅꯍꯥꯟ ꯑꯃ ꯀꯩꯅꯣ ꯄꯣꯕ ꯅꯨꯃꯤꯠꯇꯣ
ꯑꯧ
ꯑꯩꯈꯣꯏ ꯕꯨꯡꯉꯣꯗꯤꯅꯦ ꯑꯥ ꯑꯩꯈꯣꯏ ꯕꯨꯡꯉꯣꯗꯤ ꯏꯕꯦꯝꯃ ꯀꯩꯅꯣ ꯇꯧ ꯂꯩꯝꯃꯤꯅꯦ ꯀꯩ ꯃꯣꯝꯄꯥꯛ ꯐꯤꯗꯛꯀ ꯂꯣꯏ ꯁꯦꯒꯥꯏ ꯂꯩꯔꯝꯃꯦ ꯏꯕꯦꯝ ꯐꯃꯨꯡꯗꯨꯗ ꯅꯩꯕꯗ
ꯑꯩꯁꯨ ꯌꯥꯝ ꯅꯨꯡꯉꯥꯏꯇꯦ ꯍꯥꯏꯕ ꯃꯥꯒꯤ ꯂꯥꯁꯅꯤꯗꯅ
ꯑ ꯑꯁ ꯍꯦꯛꯇ ꯃꯣꯡꯄꯥꯛꯐꯤꯗꯛ ꯇꯣ ꯑꯃ ꯀꯩ ꯍꯥꯏꯅꯤ ꯆꯨꯝꯅꯒꯤ ꯃꯌꯥꯏꯗ ꯍꯣꯕ ꯅꯠꯇ꯭ꯔꯦ ꯑ ꯈꯔ ꯁꯦꯒꯥꯏꯕ ꯁꯨꯔꯨ ꯁꯨꯔꯨ ꯅꯩꯕ ꯒꯤ ꯃꯌꯥꯏꯗꯨꯗ ꯁꯦꯒꯥꯏꯕ ꯍꯧꯔꯛꯑꯦꯗꯅ ꯑꯗꯨꯒ ꯁꯦꯒꯥꯏꯕ ꯃꯐꯝꯗꯨꯗ ꯑꯃ ꯃꯈꯣꯡ ꯃꯈꯨꯠ ꯈꯪꯗꯦ ꯑꯃ ꯁꯨꯔꯨ ꯁꯨꯔꯨ ꯅꯩꯈꯥꯏꯕꯒꯤ ꯁꯦꯒꯥꯏꯕꯤꯗꯣ ꯄꯨꯔꯥ ꯁꯤꯖꯤꯟꯅꯕ ꯌꯥꯗꯉꯩ ꯁꯦꯒꯥꯏꯔꯦ ꯃꯣꯄꯥꯛꯄꯤꯗꯛꯇꯨ
ꯑꯥ ꯑꯁ ꯃꯥꯗꯤ ꯆꯥꯛꯑꯝꯃꯅꯤꯌꯦ
ꯑꯗꯨꯅ ꯑꯩꯅꯁꯨ ꯑꯗꯨꯝ ꯂꯛꯅꯕꯤꯕꯒꯤ
ꯑꯩꯁꯨ ꯆꯥꯛꯄꯁꯤꯗꯤ ꯃꯥꯁꯦ ꯐꯥꯏꯅꯦꯜꯐꯥꯎꯇꯪ ꯆꯪꯖꯔꯗꯤꯅ ꯈꯟꯕ
ꯑꯝ ꯃꯣꯏ ꯀꯩꯅꯣꯁꯤꯡꯁꯦ ꯑꯌꯥꯝꯕꯅ ꯇꯤꯝꯃꯦꯠꯁꯦ
ꯌꯥꯝ ꯃꯉꯣꯟꯗ ꯁꯞꯄꯣꯔꯠ ꯄꯤꯕ ꯈꯔ ꯋꯥꯠꯄꯣꯏ ꯑꯨꯏꯌꯦꯕ
ꯑꯧ ꯑꯁꯦꯡꯕꯩꯁꯨ ꯑꯗꯨ ꯃꯥ ꯑꯁ ꯅꯨꯡꯉꯥꯏꯇꯦꯍꯦ ꯃꯊꯪꯗꯪꯒ ꯊꯣꯛꯆꯔꯗꯤꯀꯣ ꯌꯦꯡꯕ ꯐꯪꯖꯔꯗꯤ ꯃꯥꯁꯦ
ꯑꯝ
ꯈꯪꯒꯗꯕꯅꯦ ꯑꯩꯁꯨ ꯃꯥꯒꯤ ꯐꯦꯟꯅꯦꯕ ꯑꯦꯝꯒꯤ ꯅꯠꯇꯦꯕ ꯑ ꯑꯦꯝꯒꯤ ꯅꯠꯇꯦꯕ ꯑꯩꯗꯤ ꯑꯗꯣ ꯑꯩꯗꯤ ꯑꯅꯤ ꯂꯣꯏꯅꯃꯛ ꯁꯞꯄꯣꯔꯠ ꯇꯧꯋꯤꯗ ꯃꯤ ꯈꯨꯗꯤꯡꯃꯛ
ꯑ ꯑꯩꯈꯣꯏ ꯑꯉꯥꯡ ꯃꯆꯥ ꯄꯤꯛꯇ꯭ꯔꯨ ꯄꯤꯛꯇ꯭ꯔꯨ ꯃꯌꯥꯝ ꯂꯩꯕꯗꯣ ꯈꯪꯕ꯭ꯔꯥ ꯑꯪ ꯑꯩꯈꯣꯏ ꯑꯉꯥꯡ ꯂꯣꯏꯅꯃꯛ ꯂꯣꯏꯅꯃꯛ ꯀꯩꯅꯣ ꯉꯥꯛꯇꯅꯦꯕ ꯅꯪꯒꯤ ꯅꯣꯏ ꯅꯣꯏ ꯃꯥꯟꯅꯩꯅꯦꯕ ꯈꯪꯕ꯭ꯔꯥ ꯅꯣꯏ ꯀꯥꯡꯕꯨꯅꯦꯕ ꯑꯗꯨ ꯑ ꯑꯩꯒꯤ ꯑꯩ ꯏꯇꯣꯝꯇꯅꯦꯕ ꯇꯥꯔꯤꯁꯦ ꯈꯪꯕ꯭ꯔꯥ
ꯎꯝ
ꯑꯗꯨꯗꯨꯅ ꯑꯁꯅꯦ ꯃꯣꯏ ꯃꯌꯥꯝꯅ ꯆꯥꯒꯦ ꯇꯧꯕꯅꯦꯕ ꯑꯩꯁꯦ
ꯑꯁ ꯍꯝ ꯁꯤꯔꯦꯗ ꯉꯁꯥꯏ ꯉꯁꯥꯏꯗꯤ ꯈꯪꯉꯕ
ꯑꯥ
ꯑꯩꯅ ꯉꯔꯥꯡ ꯖꯤꯗꯤꯀꯣ ꯀꯃꯥꯏꯅ ꯇꯧꯗꯣꯏꯅꯣꯅꯦ ꯅꯨꯡꯉꯥꯏꯇꯕꯁꯤꯗꯤ ꯃꯥꯒꯤꯁꯨ ꯂꯥꯁ ꯑꯣꯏꯗꯧꯔꯕꯅ ꯃꯣꯏ ꯂꯥꯁ ꯑꯣꯏꯕ ꯃꯤꯈꯩꯒꯤꯁꯦ ꯂꯣꯏ ꯄꯣꯈꯤꯗ꯭ꯔꯥꯅꯦ ꯑꯗꯨꯒꯤ ꯃꯥꯁꯨ ꯄꯣꯔꯗ꯭ꯔꯅꯅꯦ ꯑꯗꯣ ꯃꯣꯏ ꯍꯥꯏꯗꯤ ꯂꯥꯁ ꯊꯣꯛꯇꯧꯕ ꯃꯣꯏ ꯑꯃꯅ ꯊꯣꯏꯖꯔꯗꯤ ꯐꯩꯗꯅ ꯅꯠꯇ꯭ꯔꯥ
ꯃꯥꯅꯦ
ꯑꯦꯟ ꯌꯥꯗ꯭ꯔꯦ ꯑꯦꯟ ꯌꯥꯗ꯭ꯔꯦ ꯑꯗꯨꯒ ꯑꯥꯔ ꯍꯥꯏꯕ ꯃꯥꯁꯤ ꯃꯥ ꯑꯃꯨꯛ ꯀꯩꯅꯣ ꯇꯧꯖꯔꯗꯤ ꯃꯥꯅ ꯊꯣꯏꯖꯔꯗꯤ ꯐꯅꯤ
ꯃꯥ ꯈꯇꯪ ꯉꯥꯏꯍꯧꯔꯦꯅꯦ ꯍꯥꯏꯗꯤ ꯃꯌꯥꯝꯅ ꯂꯥꯁ ꯁꯨꯃꯥꯏꯅ ꯑꯣꯏꯒꯗꯕꯁꯤꯡ ꯅꯠꯇ꯭ꯔꯥ
ꯎꯝ ꯂꯥꯁꯇ ꯃꯥ ꯂꯩꯍꯧꯔꯕꯅꯤꯅ ꯃꯥꯅ ꯃꯥꯥꯏ ꯊꯣꯏꯔꯒ ꯅꯩꯖꯔꯛꯑ ꯃꯥꯅ ꯅꯩꯕ ꯑꯃꯨꯛ ꯉꯥꯏꯔꯒꯦ
ꯍꯩꯃꯥ ꯌꯥꯝ ꯇꯟꯗꯤꯌꯦ
ꯀꯩ
ꯑꯁ ꯊꯥꯕꯤꯔꯛꯀꯦ ꯍꯧꯔꯦꯟ ꯏ꯭ꯟꯁꯇꯥꯗ
ꯍꯣꯏ ꯍꯁ
ꯆꯥꯛ ꯀꯅꯥꯅ ꯊꯣꯡꯒꯦ
ꯑꯩꯈꯣꯏ ꯃꯥꯅ ꯊꯣꯡꯉꯦ
ꯏꯁ ꯅꯪꯗꯤ ꯀꯩꯗꯧ ꯂꯩꯕ
ꯑꯩꯅ ꯗꯨꯀꯥꯟ ꯐꯝꯃꯤ
ꯑꯣ ꯗꯨꯀꯥꯟ ꯐꯝꯕꯅ ꯍꯦꯟ ꯅꯨꯡꯉꯥꯏꯔꯝꯅꯤꯗ ꯆꯥꯛ ꯊꯣꯡꯕꯗꯩꯗꯤ
ꯅꯨꯡꯕꯨꯗꯤ ꯅꯨꯡꯉꯥꯏ ꯍꯥꯏꯗꯤ ꯑ ꯆꯥꯛ ꯊꯣꯡꯕꯒꯤ ꯑꯋꯥꯕꯗꯨꯕꯨꯗꯤꯗꯒꯤꯗꯤ ꯈꯔ ꯍꯟꯊꯩ ꯁꯦꯁ
ꯍꯣꯏ ꯗꯨꯀꯥꯟꯗꯣ ꯍꯥꯏꯗꯤ ꯆꯥꯛ ꯊꯣꯡꯉꯤꯉꯩ ꯃꯇꯝꯗꯨꯗ ꯃꯤ ꯂꯥꯛꯇ꯭ꯔꯗꯤ ꯅꯠꯇ꯭ꯔꯥ
ꯑꯃꯨꯃꯨꯛ ꯑꯩ ꯇꯜꯂꯤꯁꯦ ꯁꯨꯝ ꯗꯨꯀꯥꯟꯗ ꯐꯝꯕ ꯂꯩꯕ ꯌꯥꯝ ꯇꯜꯂꯦ ꯍꯥꯏꯕ ꯑꯃꯨꯛ ꯑꯃꯨꯛ
ꯎ ꯑꯩꯈꯣꯏ ꯆꯦ ꯂꯥꯏꯔꯤꯛ ꯇꯧꯔꯤ
ꯏꯁ ꯃꯔꯝ ꯃꯣꯛꯄꯤꯅꯤ ꯀꯩꯅꯣ
ꯀꯩꯅꯣ ꯇꯧꯁꯟꯅꯔꯒ ꯕꯣꯏ ꯑꯃ ꯄꯥꯏꯔꯒ ꯀꯟꯅ ꯀꯩꯅꯣꯃ ꯈꯣꯠ ꯁꯥꯟꯅꯔꯤ
ꯎꯝ ꯃꯥꯗꯤ ꯆꯥꯛ ꯃꯥꯁꯨ ꯆꯥꯛ ꯆ ꯔꯣꯏ ꯆꯥꯛ ꯌꯥꯝ ꯊꯦꯡ ꯊꯦꯡ ꯆꯥꯏꯌꯦ ꯃꯥꯁꯨ
ꯑꯥ ꯑꯗꯨꯁꯨ ꯂꯥꯏꯔꯤꯛꯀ ꯏꯕ ꯅꯠꯇꯦꯀꯣ ꯗ꯭ꯔꯣꯋꯤꯡꯅꯦ ꯈꯣꯠꯂꯤꯁꯦ ꯗ꯭ꯔꯣꯋꯤꯡ ꯅꯠꯇꯦꯅꯦ ꯃꯥꯏꯁꯤꯗꯤ ꯑꯦ ꯀꯣꯆ ꯏꯕꯤ ꯁꯥꯟꯅ ꯂꯩꯔꯦꯅꯦ ꯃꯥꯗꯤ
ꯎꯝ ꯎꯝ ꯎꯝ ꯅꯤꯡꯁꯪ ꯃꯥ ꯈꯔ ꯈ ꯂꯩꯔꯒ ꯀꯕꯤ ꯑꯣꯏꯔꯅꯤ ꯇꯧꯕꯅꯦ
ꯑꯣꯏꯍꯟꯈꯔꯁꯦ ꯑꯩꯈꯣꯏ ꯆꯪꯗꯅ ꯆꯤꯡ ꯃꯇꯣꯟꯗ ꯐꯝꯃ ꯃ ꯁꯩꯊꯖꯔꯁꯅꯤ
ꯑꯣ ꯑꯏꯕꯤꯒ ꯇꯧꯔꯒ
ꯑꯩꯗꯤꯕ ꯄꯦꯜꯂꯦꯗ
ꯑꯗꯨ ꯍꯥꯏꯔꯒ ꯑꯃꯥ ꯋꯥꯔꯤ ꯌꯥꯝ ꯐꯖ ꯐꯖꯕ ꯏꯕ ꯅꯨꯄꯤꯗꯣ ꯑꯁꯦꯡ ꯑꯉꯥꯡꯅꯦꯉꯣ ꯑꯍꯟ ꯅꯠꯇꯦ ꯍꯥꯏꯕ
ꯑꯧ ꯑꯗꯨꯝ ꯑꯉꯥꯡꯅ ꯑꯅꯝꯕ ꯑꯣꯏꯅꯩꯀꯣ ꯍꯥꯏꯗꯤ ꯋꯥꯔꯤ ꯏꯕꯈꯩꯗꯣ ꯃꯣꯏꯗꯅ ꯍꯦꯟꯅ ꯀꯣꯛ ꯂꯥꯛꯑꯕ ꯀꯩꯅꯣꯝ ꯇꯧꯋꯦꯕ
ꯑꯧ ꯑꯗꯨꯒ ꯐꯖ ꯐꯖꯕꯁꯨ ꯄꯨꯊꯣꯔꯛꯇ꯭ꯔꯥ ꯍꯥꯏꯗꯤ ꯇꯥꯅꯤꯡꯕ
ꯍꯥꯏꯗꯤ ꯊꯥꯏꯅꯒꯤ ꯂꯩꯁꯥꯕꯤꯁꯤꯡꯁꯤꯅ ꯑꯃꯨꯛ ꯍꯥꯏꯗꯤ ꯊꯥꯏꯅꯒꯤ ꯋꯈꯜꯗ ꯂꯩꯈ꯭ꯔꯦꯗꯅ ꯍꯧꯖꯤꯛꯀꯤ ꯍꯧꯖꯤꯛꯀꯤ ꯑꯩꯈꯣꯏꯒꯨꯝꯕ ꯁꯤꯡꯁꯤꯅ ꯍꯥꯏꯗꯤ ꯋꯥꯈꯜꯁꯦ ꯀꯩꯗ ꯄꯥꯝꯃꯤ ꯈꯣꯠꯂꯤ ꯂꯣꯏ ꯈꯪꯉꯕꯅꯤꯅ ꯃꯤꯒꯤ ꯑꯄꯥꯝꯕ ꯄꯥꯝꯗꯕ ꯃꯤꯅ ꯀꯃꯥꯏꯅ ꯄꯥꯝꯃꯤ ꯃꯤꯅ ꯀꯃꯥꯏꯅ ꯄꯥꯝꯃꯣꯏꯅ ꯃꯣꯏ ꯐꯖꯅ ꯋꯥꯈꯜ ꯇꯧꯔꯕꯅꯤꯅ ꯋꯥꯔꯤꯒꯁꯦ ꯐꯖꯅ ꯏꯊꯔꯛꯑꯦ ꯍꯥꯏꯕ ꯍꯦꯛꯇ
ꯑꯗꯨꯅꯦ
ꯄꯥꯝꯒꯗꯕ ꯃꯑꯣꯡꯗ
ꯃꯥꯅꯦ ꯑ ꯑꯗꯨꯒ ꯑꯩꯅ ꯌꯥꯝ ꯀꯩꯅꯣ ꯇꯧꯅꯤꯡꯕ ꯑꯃ ꯂꯩꯔꯦ ꯑꯩꯈꯣꯏ ꯀꯥꯡꯒꯨꯅ ꯇꯧꯕ ꯌꯥꯕ ꯑꯃ ꯑ ꯀꯔꯤ ꯍꯥꯏꯅꯤ ꯑꯁꯤꯒꯤ ꯅꯠꯇꯦ ꯑ ꯀꯔꯤꯕ ꯑꯦꯠꯕꯦꯟ ꯄꯥꯔꯛ ꯑꯃ ꯑꯁꯤ ꯑꯅꯛꯄꯗ ꯂꯩꯔꯤꯁꯦ ꯑꯦꯄꯜ ꯑꯦꯄꯜ ꯐꯥꯔꯝ ꯆꯠꯄꯒꯤ ꯂꯝꯕꯦꯟ ꯃꯅꯥꯛꯇ
ꯑꯥ
ꯑꯁꯤꯁꯦ ꯆꯠꯄꯁꯦ ꯕꯨꯠꯀꯤꯒꯁꯦ ꯄꯨꯂꯞ ꯄꯨꯟ ꯆꯪꯉꯒ ꯂꯥꯎꯔꯨꯁꯦ
ꯈꯪꯉꯦ ꯈꯪꯉꯦ
ꯑꯩ ꯑꯁꯤ ꯑꯁꯤ ꯑꯃꯨꯛꯐꯧ ꯆꯪꯗ꯭ꯔꯤ ꯍꯥꯏꯕ ꯂꯨꯄꯥ ꯆꯍꯨꯝꯅ ꯂꯣꯏ ꯁꯥꯟꯅꯕ ꯌꯥꯗꯣꯏꯅꯦ ꯍꯥꯏꯌꯦ
ꯑꯣ ꯅꯨꯡꯉꯥꯏꯅꯤꯅꯦ ꯑꯗꯨꯗꯤ
ꯑꯝ ꯃꯣꯏ ꯑꯗꯨꯗ ꯂꯩꯕ ꯈꯨꯗꯤꯡꯃꯛꯇꯣ ꯂꯨꯄꯥ ꯆꯍꯨꯝ ꯍꯥꯏꯗꯤ ꯇꯤꯀꯦꯠ ꯂꯨꯄꯥ ꯆꯍꯨꯝ ꯀꯛꯈ꯭ꯔꯦꯗꯅ
ꯑꯥ
ꯆꯪꯉꯛꯄꯗ ꯑꯗꯨꯒ ꯑꯗꯨꯗ ꯂꯩꯔꯤ ꯃꯌꯥꯝꯗꯣ ꯂꯣꯏ ꯁꯥꯟꯅꯕ ꯌꯥꯗꯣꯏꯅꯦ ꯍꯥꯏꯌꯦꯕ
ꯍ ꯅꯨꯡꯉꯥꯏꯅꯤꯌꯦ ꯆꯠꯂꯨꯁꯦ ꯑꯗꯨꯒ ꯑꯦꯄꯜ ꯐ꯭ꯔꯥꯝꯗꯁꯨ ꯑꯃꯨꯛ ꯆꯪꯉꯛꯄ ꯑꯗꯨꯒ ꯑꯗꯣ ꯑꯗꯨꯗ ꯆꯥ ꯑꯗꯨꯗ ꯆꯠꯄꯗꯗꯤꯅꯦ ꯆꯥꯛ ꯀꯀꯩ ꯄꯨꯔꯒ ꯄꯤꯛꯅꯤꯛꯀꯤ ꯇꯥꯏꯞꯇ ꯆꯠꯄꯗꯣ ꯑꯗꯨꯅ ꯍꯦꯟꯅ ꯅꯨꯡꯉꯥꯏꯅꯤꯉꯣ
ꯑꯁꯦꯡꯕ ꯑꯗꯨꯒ ꯁꯅ ꯑ ꯍꯧꯖꯤꯛꯀꯤ ꯍꯥꯏꯗꯤ ꯅꯨꯃꯤꯠꯇꯣ ꯇꯣꯉꯥꯟ ꯇꯣꯉꯥꯟꯕꯗ ꯆꯠ ꯁꯦꯕ ꯅꯣꯡꯃꯗ ꯄꯨꯂꯞ ꯇꯧꯁꯟꯈꯤꯕꯗꯣ ꯅꯨꯡꯉꯥꯏꯕꯝ ꯈꯪꯉꯧꯏꯕ ꯅꯠꯇ꯭ꯔꯥ
ꯎꯝ ꯀꯔꯝ ꯀꯥꯟꯗ ꯆꯠꯁꯦ ꯍꯥꯏꯅꯣ ꯑꯗꯨꯗꯤ ꯍꯥꯏꯅꯔꯁꯦ ꯍꯟꯗꯛ ꯀꯥꯡ ꯌꯧꯗ꯭ꯔꯤꯀꯥꯟꯗ ꯁꯟꯗꯦꯗꯔ ꯀꯩꯅꯣ ꯑꯃꯝ ꯅꯣꯡꯃꯥꯏꯖꯤꯡꯗꯔ ꯀꯩꯅꯣ ꯑꯝꯈꯛ ꯆꯠꯍꯧꯁꯦ
ꯆꯠꯍꯧꯁꯦ ꯀꯔꯝꯕ ꯍꯥꯟ ꯆꯠꯁꯤꯒꯦ ꯀꯔꯝꯕ ꯍꯥꯟ ꯆꯠꯁꯤ ꯒꯦ ꯍꯥꯏ ꯍꯥꯏꯗꯤ ꯑꯗꯣ ꯑꯥ ꯑꯗꯨ ꯍꯥꯟ ꯆꯠꯁꯦ ꯑꯁꯦꯡꯕꯒꯤ ꯑꯗꯨꯗ ꯑꯗꯨꯗ ꯍꯥꯟ ꯆꯠꯁꯤꯔꯥ ꯑꯩꯈꯣꯏ ꯑꯍꯨꯝ ꯑꯗꯨꯝ ꯅꯝ ꯑꯩ ꯒꯥꯔꯤꯁꯤꯗ ꯑꯩꯈꯣꯏ ꯑꯍꯨꯝ ꯅꯝꯁꯤꯜꯂ ꯑꯗꯨꯝ ꯆꯠꯈ꯭ꯔꯁꯤꯔꯥ
ꯌꯥꯏꯌꯦ ꯑꯗꯨꯗꯩ ꯀꯅꯥ ꯒꯥꯔꯤ ꯊꯧꯕ ꯀꯅꯥꯅꯣ ꯑꯃꯨꯛꯇꯪ ꯂꯩꯔꯗꯤꯀꯣ ꯑꯩꯈꯣꯏ ꯑꯩꯈꯣꯏ ꯌꯥꯕꯅ
ꯊꯥꯖꯕꯁꯦ ꯅꯪ ꯅꯪꯅꯦꯕ ꯑꯩ ꯌꯥꯝ ꯊꯥꯖꯩ ꯁꯦ ꯊꯨꯅ ꯍꯩꯒꯗꯕꯗ ꯑꯩ ꯅꯣꯏ ꯆꯦꯗ ꯊꯥꯖꯕ ꯊꯝꯗꯦꯕ ꯃꯥ ꯑꯗꯨꯝ ꯀꯤꯅ ꯇꯧ ꯂꯩꯗꯣꯏꯅꯦꯕ
ꯍꯥ
ꯃꯥꯗꯤꯅꯦ ꯑꯗꯨꯝꯅꯦ ꯈꯪꯉꯕ꯭ꯔꯥ ꯊꯧ ꯃꯥ ꯀꯣ ꯍꯩꯔꯛꯇꯣꯏꯁꯦ ꯌꯥꯝ ꯀꯨꯏꯅꯦꯕ ꯃꯥꯗꯤ ꯀꯤ ꯀꯤꯌꯦꯅ ꯈꯔ ꯇꯧꯒꯤꯅꯤꯕ ꯅꯪꯗꯤ ꯏꯁꯄꯤꯔꯤꯠ ꯇꯣ ꯅꯪꯉꯣꯟꯗꯗꯤ ꯈꯔ ꯌꯥꯎꯔꯤꯕ ꯑꯗꯨꯅ
ꯑꯧ ꯑꯩꯉꯣꯟꯗꯗꯤ ꯗꯝꯁꯦ ꯈꯔ ꯌꯥꯎꯕꯅꯦ ꯃꯣꯏ ꯑꯇꯩꯗ ꯌꯥꯎꯗꯕꯗꯣ ꯑꯩꯗꯤ ꯑꯁꯦꯡꯕ ꯍꯥꯏꯗꯤ ꯒꯥꯔꯤꯒꯨꯝꯕꯗ ꯊꯧꯕꯁꯦ ꯑꯗꯨꯝ ꯀꯤꯒꯟꯗꯦꯕ ꯑꯩꯗꯤ ꯈꯣꯡꯅꯒ ꯑꯗꯨꯝꯒ ꯏꯜꯂꯒ ꯆꯠꯂꯦꯕ ꯑꯗꯨꯅ ꯌꯥꯝ ꯍꯥꯏꯅꯤꯉꯦ
ꯑꯗꯣ ꯑꯝꯇ ꯆꯠꯄ ꯌꯥꯏ ꯏꯕꯦꯝꯃ ꯆꯧꯁꯦ ꯆꯠꯄ ꯌꯥꯏ ꯑꯗꯨ ꯑꯗꯨ ꯃꯐꯝꯗꯨ
ꯅꯨꯡꯉꯥꯏꯅꯤ
ꯑꯁꯦꯡꯕ ꯆꯠꯂꯨꯁꯤꯔꯥ ꯁꯟꯗꯦꯗꯔ ꯀꯩꯅꯣꯝꯃ
ꯆꯠꯂꯨꯁꯤ ꯁꯟꯗꯦꯗꯔ ꯀꯩꯅꯣꯃ
ꯑꯗꯨꯝ ꯅꯝꯖꯜꯂ ꯊꯧꯈ꯭ꯔꯁꯦ
ꯑꯧ ꯌꯥꯏꯌꯦ ꯑꯩꯈꯣꯏ ꯑꯍꯨꯝꯗꯤ ꯀꯩꯁꯨ ꯂꯨꯝꯃꯣꯏꯗꯅ
ꯑꯥ
ꯑꯩ ꯃꯉꯥꯏꯔꯦ ꯈꯔ ꯂꯨꯝꯗꯧꯕꯣ
ꯑꯗꯨꯅꯦ ꯍꯥꯏꯁꯦ ꯇꯪꯇ ꯇꯞꯅ ꯇꯞꯅꯒ ꯇ ꯒꯥꯔꯤꯗꯣ ꯀꯟꯅ ꯊꯧꯗ꯭ꯔ ꯂꯣꯏꯔꯦ ꯇꯝ ꯇꯝꯅ ꯇꯝ ꯇꯝꯅ ꯊꯧꯔ ꯂꯣꯏꯔꯦ ꯅꯠꯇ꯭ꯔꯥ
ꯑꯥ ꯅꯨꯡꯉꯥꯏꯅꯤ ꯌꯥꯝꯅ
ꯅꯨꯡꯉꯥꯏꯅꯤꯌꯦ ꯐꯥꯒꯤ ꯅꯠꯇꯦ ꯏꯕꯦꯝꯃ ꯅꯣꯏ ꯊꯕꯛ ꯂꯩꯕ꯭ꯔꯥ ꯂꯩꯇꯕ꯭ꯔꯥ ꯌꯦꯡꯅꯔꯣ ꯅꯥꯀꯟꯗꯩꯗꯨꯗꯤ ꯊ ꯕꯛ ꯑꯗꯨꯝ ꯂꯩꯒꯟꯕꯅꯦ ꯑ ꯚꯤ ꯑꯥꯏ ꯄꯤꯅꯤꯅ
ꯍꯧꯖꯤꯛꯁꯨ ꯀꯩꯅꯣ ꯀꯩꯅꯣ ꯃꯌꯥꯝ ꯇꯧꯔꯤꯌꯦ ꯍꯥꯏꯗꯤ ꯑ ꯑꯦꯛꯇꯤꯡ ꯅꯨꯡꯇꯤꯡ ꯌꯥꯝ ꯇꯧꯔꯛꯏ ꯃꯥ ꯍꯥꯏꯗꯤ ꯐꯔꯛ ꯇꯥꯗꯧꯕ ꯑꯃ ꯂꯩꯕ ꯃꯥꯜꯂꯦꯕ ꯃꯥ
ꯑꯥ ꯃꯥꯁꯦ ꯈꯪꯉꯕ꯭ꯔꯥ ꯍꯟꯗꯛ ꯈꯔ ꯇꯨꯃꯤꯟ ꯇꯨꯃꯤꯟꯅ ꯎꯅꯕ ꯈꯔ ꯆꯠꯄꯅꯦꯕ
ꯎ ꯑꯣ ꯑꯩꯅ ꯈꯪ ꯑꯩꯅ ꯀꯩꯅꯣꯝꯃ ꯆꯤꯡꯅꯩ ꯍꯥꯏꯁꯤꯗꯤ ꯑꯗꯨ ꯑꯣꯏꯔꯦ
ꯑ ꯃꯥ ꯍꯟꯗꯛꯁꯨ ꯑꯃꯗꯨꯅ ꯎꯅꯁꯦ ꯍꯥꯏꯔꯛꯑꯝꯒꯅꯦꯕ ꯑꯗꯨꯒꯤꯅꯦ ꯃꯥꯅ
ꯑꯣ ꯍꯟꯗꯛꯁꯦ ꯌꯥꯝ ꯅꯥꯟꯅ ꯂꯩ ꯈꯜꯂꯤꯅꯦ ꯑꯦ ꯀꯣꯛꯁꯤꯖꯨ
ꯀꯣꯠꯀꯥꯗꯣ ꯊꯥꯅꯕꯅꯦ ꯍꯥꯏꯕ
ꯑꯣ ꯑꯣ ꯀꯩꯅꯣꯒꯤ ꯑꯣꯏ ꯃꯥꯜꯂꯦ ꯃꯀꯣꯛꯀꯁꯦ ꯈꯔ ꯂꯪꯅ ꯎꯏ ꯈꯜꯂꯦ ꯃꯤꯡꯁꯦꯜꯕꯨ ꯌꯦꯡ ꯌꯥꯅꯤꯅꯦ ꯃꯥꯒꯤ ꯂꯥꯏꯕꯛꯁꯦ